ꯍꯜꯂꯣ ꯇꯥꯕ꯭ꯔꯣ
ꯇꯥꯕ꯭ꯔꯣ ꯇꯥꯕ꯭ꯔꯣ
ꯑꯧ ꯇꯥꯏ
ꯇꯥꯔꯕ
ꯇꯥꯔꯦ ꯀꯩꯒꯤꯅꯣꯀꯣ
ꯈꯪꯗꯦ
ꯃꯆꯤꯡ ꯀꯥꯔꯦꯗ
ꯀꯥꯒꯅꯨ ꯀꯥꯒꯅꯨ
ꯀꯥꯏ ꯀꯥꯏ
ꯀꯥꯒꯅꯨ ꯀꯥꯒꯅꯨ
ꯀꯥꯒꯦ
ꯑꯥ ꯍꯧꯗꯣꯡ ꯀꯣꯜꯂꯒ ꯇꯨꯝꯃꯤ ꯑꯩꯗꯤ
ꯎꯝ ꯉꯥꯎꯔꯕꯣ ꯅꯪꯕꯨ ꯉꯥꯎꯔꯣ
ꯏꯁ ꯍꯧꯗꯣꯡ ꯀꯣꯜꯂꯒ ꯇꯨꯝꯕꯕꯨ ꯉꯥꯎꯕ꯭ꯔꯅꯦ
ꯎꯝ
ꯏꯁ ꯀꯩꯒꯤ
ꯍꯧꯗꯣꯡ ꯅꯨꯡꯁꯤꯇꯦ
ꯀꯩꯒꯤꯅꯣ
ꯗꯦ
ꯎꯝ ꯈꯪꯗꯕ ꯌꯥꯔꯣꯏ
ꯑꯩꯁ ꯇꯨꯝꯕ ꯌꯥꯔꯣꯏ
ꯇꯨꯝꯅꯤꯡꯉꯤ
ꯑꯩꯗꯤ ꯑꯩꯗꯤ ꯐꯨꯔꯛꯇꯣꯏꯅꯤꯍꯦ ꯇꯨꯝꯃꯗꯤ ꯅꯪꯒꯤ ꯃꯪꯗꯥ ꯂꯥꯛꯑꯒꯀꯣ ꯖꯥꯖꯥ ꯇꯧꯕꯅꯤ
ꯌꯥꯔꯦ ꯇꯥꯅꯤꯡꯗꯦ
ꯇꯥꯅꯤꯡꯗꯤꯌꯦ ꯇꯨꯝꯃꯗꯤ ꯈꯪꯒꯅꯤ ꯎꯝ ꯑꯩ ꯊꯥꯗꯣꯛꯑꯝꯃꯒ ꯍꯦꯛ ꯇꯨꯝꯕꯗꯤ ꯎꯝ ꯁꯨꯇꯤꯅꯦ ꯍꯥꯏ ꯑꯗꯨ ꯐꯥꯎꯕ ꯇꯨꯝꯗꯦ ꯍꯥꯏꯔꯗꯤ ꯅꯪ ꯆꯩ ꯅꯤꯔꯦꯗꯅ
ꯑꯣ ꯑꯩ ꯇꯨꯝꯃꯨꯔꯒꯦ ꯅꯊꯟꯗ ꯋꯥꯔꯤ ꯁꯥꯔ ꯂꯩꯔꯣ
ꯑꯦ ꯑꯦ ꯑꯦ ꯑꯦ ꯍꯩꯅꯧ ꯍꯩꯅꯧ ꯂꯪꯂꯛꯎꯔꯣ
ꯎꯝ ꯍꯩꯅꯧ ꯂꯪꯔꯛꯑꯣ ꯍꯩꯅꯧ ꯆꯥꯅꯤꯡꯉꯦ
ꯎꯝ ꯍꯩꯀ꯭ꯔꯨꯗꯤ
ꯑꯩ ꯀꯣꯏꯕ ꯆꯠꯅꯤꯡꯗꯦ
ꯍꯩꯅꯧꯗꯤ ꯂꯣꯏꯈ꯭ꯔꯦ ꯃꯇꯝ
ꯂꯣꯏꯇꯦ
ꯃꯇꯝ ꯂꯣꯏꯔꯛꯈ꯭ꯔꯦ
ꯌꯥꯏꯅꯦ
ꯅꯪꯁꯨ ꯏꯁꯧ ꯌꯥꯝ ꯀꯟꯗꯧ ꯃꯥꯜꯂꯦ ꯎꯝ ꯅꯣꯏ ꯁꯥꯏꯗꯦ ꯅꯣꯏ ꯅꯣꯏ ꯁꯥꯏ ꯅꯣꯏ ꯁꯥꯏ ꯊꯥꯔꯛꯈ꯭ꯔꯦ
ꯏꯁꯧꯗꯤ ꯈꯔ ꯀꯟꯕꯤꯅꯦ
ꯅꯣꯏ ꯅꯣꯏ ꯁꯥꯏ ꯑꯣꯏꯔꯝꯅꯤ
ꯅꯣꯏ ꯁꯥꯏ ꯑꯣꯏꯔꯝꯅꯤ
ꯀꯗꯥꯥꯏ ꯃꯤꯁꯦꯁ ꯋꯥꯆꯦꯞ ꯍꯧꯖꯤꯛ ꯂꯥꯛꯇ꯭ꯔꯣ ꯒ꯭ꯔꯨꯞꯇ
ꯑꯩꯗꯤ ꯀꯣꯜ ꯄꯥꯏꯔ ꯇꯨꯝꯃꯗꯣꯏꯅꯤ ꯉꯁꯤ
ꯎꯝ ꯄꯥꯏꯔ ꯇꯨꯝꯃꯣ
ꯅꯪꯒꯤ ꯀꯣꯜ ꯅꯪ ꯀꯣꯜ ꯇꯧꯗꯣꯏꯅꯤ
ꯎꯝ
ꯅꯪ ꯀꯣꯜ ꯇꯧꯗꯣꯏꯅꯦ
ꯆꯠꯂꯍꯦ ꯍꯧꯖꯤꯛ ꯇꯧꯔꯁꯤꯗꯤ
ꯑꯗꯨꯅꯦ ꯍꯥꯏꯁꯦ
ꯑꯗꯣ ꯑꯩ ꯇꯨꯝꯔꯒꯦ ꯅꯪ ꯅꯊꯟꯗ ꯋꯥꯔꯤ ꯁꯥꯅꯔ ꯂꯩꯌꯣ ꯑꯩ ꯑꯉꯣꯟꯅꯦ ꯁꯨꯝꯕꯤꯌꯨ ꯀꯥꯏ
ꯑꯥ ꯑꯥ ꯑꯥ ꯑꯥ ꯑꯥ ꯃꯁꯤ ꯅꯨꯄꯤ ꯃꯆꯥꯁꯦ ꯑꯦꯛꯁꯄꯤꯔꯤꯌꯦꯟꯁꯇꯤ ꯂꯩꯕ ꯖꯥꯠꯅꯤꯅꯦ
ꯀꯩ ꯑꯦꯛꯁꯄꯤꯔꯤꯌꯦꯟꯁ ꯂꯩꯕ
ꯎꯝ ꯅꯨꯄꯥ ꯅꯨꯄꯥ ꯀꯃꯥꯏꯅ ꯅꯨꯡꯁꯤꯅꯅꯤ ꯍꯥꯏꯕꯁꯦ
ꯎꯝ ꯌꯥꯔꯦ ꯌꯥꯔꯦ ꯌꯥꯔꯦ ꯈꯪꯉꯦ ꯈꯪꯉꯦꯀꯣ
ꯑꯩꯗꯤ ꯁꯝꯕꯤꯌꯨ ꯍꯥꯏꯕ ꯋꯛꯇꯅꯦ ꯀꯩꯅꯣ
ꯅꯨꯄꯥ ꯅꯨꯄꯥ ꯐꯅ ꯌꯥꯝꯅ ꯀꯣꯏꯅꯔꯛꯑꯝꯃꯅꯤ ꯁꯤꯁꯦ
ꯀꯣꯏꯅꯗꯦ ꯀꯣꯏꯅꯗꯦ ꯑꯩ ꯅꯨꯄꯥ ꯀꯣꯏꯅꯗꯦ
ꯅꯆꯤꯟ ꯊꯤꯒꯅꯨ
ꯑꯁꯦꯡꯕꯩ ꯑꯩ ꯅꯨꯄꯥ ꯀꯣꯏꯅꯔꯛꯇ꯭ꯔꯤꯀꯣ ꯑꯩ ꯀꯣꯏꯅꯤꯡꯗꯕ
ꯅꯆꯤꯟ ꯊꯤꯕ ꯑꯃꯗꯤ ꯁꯣꯏꯗꯅ ꯀꯣꯏꯅꯔꯛꯑꯝꯒꯅꯤ
ꯀꯣꯏꯅꯗꯦ ꯀꯣꯏꯅꯗꯦ
ꯑꯁꯦꯡꯕ ꯍꯥꯏꯌꯨꯅꯦ ꯑꯗꯨꯝ ꯑꯁ
ꯀꯣꯏꯅꯔꯛꯇꯦ ꯀꯣꯏꯅꯔꯛ ꯇꯦ ꯀꯣꯏꯅꯔꯛꯇꯦ
ꯑꯩꯒ ꯈꯪꯅꯔꯝꯕ ꯅꯨꯄꯤꯗꯣ
ꯎꯝ
ꯃꯥꯁꯨ ꯒꯣꯟꯃꯩꯅꯦ
ꯎꯝ
ꯑꯗꯨꯕꯨ ꯏꯕꯥꯅꯤ ꯀꯥꯏꯅꯕꯒꯤ ꯃꯑꯣꯡꯁꯤꯗꯤ ꯅꯪ ꯍꯥꯏꯔꯁꯨ ꯊꯥꯖꯗꯧ ꯃꯥꯟꯗꯦꯗ
ꯀꯩꯒꯤ
ꯆꯍꯤ ꯇꯔꯦꯠ ꯁꯨꯗꯧꯔꯦ ꯈꯪꯅꯔꯛ- ꯈꯪꯅꯔꯛꯀꯦ ꯇꯧꯕꯗꯣ
ꯎꯝ
ꯗꯤꯁ ꯌꯔꯁꯦ ꯆꯍꯤ ꯇꯔꯦꯠ ꯁꯨꯒꯗꯧꯕꯅꯦꯕ ꯀꯨꯝꯁꯤꯁꯦ ꯗꯤꯁ ꯌꯔꯁꯦ
ꯎꯝ
ꯑꯗꯣ ꯂꯥꯁ ꯌꯥꯔ ꯑꯣꯛꯇꯣꯕꯔꯗꯣ
ꯎꯝ
ꯑꯗꯨꯗ ꯅꯨꯄꯥ ꯑꯃꯗ ꯌꯨꯝ ꯄꯥꯟꯈ꯭ꯔꯦ
ꯎꯝ
ꯑꯗꯣ ꯀꯥꯏꯅꯁꯦꯁꯨ ꯍꯥꯏꯁꯨ ꯍꯥꯏꯔꯝꯗꯦ ꯀꯔꯤꯁꯨ ꯍꯥꯏꯁꯨ ꯍꯥꯏꯔꯝꯗꯦ ꯐꯦꯃꯤꯂꯤꯁꯤꯡꯁꯨ ꯂꯣꯏꯅ ꯈꯪꯉꯤ ꯏꯕꯥꯅꯤ ꯈꯪꯅꯔꯝꯃꯦ ꯍꯥꯏꯕꯗꯣ
ꯎꯝ ꯆꯍꯤ ꯇꯔꯨꯛ ꯍ ꯑꯁ ꯑꯩ ꯑꯃꯨꯛ ꯀꯞꯁꯨ ꯀꯞꯅꯤꯡ ꯑꯃꯨꯛ ꯅꯣꯛꯁꯨ ꯅꯣꯛꯅꯤꯡꯀꯣ ꯈꯜꯂꯨꯔꯒ
ꯎꯝ
ꯌꯦꯡꯉꯣꯗꯅ ꯐꯖꯅ ꯁꯥꯟꯅꯔꯝꯗ꯭ꯔꯥ ꯃꯇꯝ ꯌꯥꯝ ꯃꯥꯡꯍꯟꯕꯅꯣ ꯆꯍꯤ ꯇ꯭ꯔ ꯆꯍꯤ ꯇꯔꯨꯛ ꯃꯇꯝ ꯃꯥꯡꯍꯟꯕꯗꯣ
ꯅꯪꯁꯨ ꯑꯃ ꯀꯣꯏꯔꯝꯅꯤꯅ
ꯑ ꯀꯥꯏꯗꯩꯩꯅꯣ ꯆꯍꯤ ꯇꯔꯨꯛꯇ ꯑꯃꯠꯇ ꯈꯛꯇ ꯗꯤꯚꯣꯠ ꯇꯧꯔꯒ ꯂꯩꯕꯗꯣ ꯌꯦꯡꯉꯣ ꯆꯍꯤ ꯇꯔꯨꯛ ꯑꯃꯈꯛꯇꯗ ꯑꯣꯞꯁꯦꯁ ꯇꯧꯔꯒ ꯂꯥꯛꯄꯗꯣ
ꯅꯣꯏ ꯈꯨꯜꯃꯁꯦꯜ ꯉꯥꯛꯇ ꯅꯣꯏ
ꯅꯠꯇꯦ ꯏꯝꯐꯥꯜ ꯗꯩꯅꯦ
ꯎꯝ ꯍꯨꯝ
ꯒꯣꯟꯃꯩꯅꯦ ꯃꯥꯁꯨ
ꯃꯁꯛ ꯐꯖꯕ꯭ꯔꯣ ꯊꯥꯔꯛꯎꯅꯦ ꯐꯣꯇꯣ
ꯈꯪꯗꯦꯗ ꯐꯣꯇꯨ ꯂꯩꯔꯝꯃꯣꯏꯗ
ꯂꯩꯔꯝꯅꯤ ꯆꯤꯟ ꯊꯤꯒꯅꯨ
ꯂꯣꯏꯅ ꯀꯛꯈ꯭ꯔꯕꯅꯦ ꯑꯗꯣ ꯌꯨꯇ꯭ꯌꯨꯕꯇꯗꯤ ꯃꯥꯅ ꯚꯤꯗꯤꯑꯣ ꯁꯦꯝꯔꯒ ꯊꯥꯒꯠꯂꯝꯕ ꯚꯤꯗꯤꯑꯣ ꯑꯃ ꯂꯩꯕꯅꯦ ꯇꯨ ꯊꯥꯎꯖꯟ ꯇ꯭ꯋꯦꯟꯇꯤ ꯊ꯭ꯔꯤꯗ ꯊꯥꯒꯠꯂꯛꯄ
ꯎꯝ
ꯂꯤꯡ ꯊꯥꯕꯤꯔꯛꯎꯔꯣ
ꯂꯤꯡ ꯊꯥꯕꯤꯔꯛꯎ ꯌꯦꯡꯒꯦ ꯀꯔꯝꯕꯅꯣ ꯐꯖꯗꯤ ꯐꯖꯔꯝꯅꯤ
ꯐꯖꯗꯕꯅꯦꯗ ꯑꯩꯈꯣꯏ ꯁꯛ ꯊꯤꯔꯤꯁꯤꯕꯨ
ꯌꯥꯔꯦ ꯅꯣꯏ ꯅꯣꯏ ꯍꯧꯅꯕꯤꯗꯣ ꯀꯣꯏꯔꯝ ꯎꯝ ꯀꯣꯏꯗ꯭ꯔꯤꯉꯩꯗꯒꯤꯗꯤ ꯄ꯭ꯔꯣꯄꯣꯁ ꯇꯧꯕ ꯃꯇꯝꯗꯤ ꯐꯖꯩꯌꯦ ꯈꯣꯠꯂꯦ
ꯑꯩꯈꯣꯏ ꯑꯩꯈꯣꯏ ꯁꯛ ꯑꯗꯨꯛ ꯊꯤꯔꯤꯁꯤꯕꯨ ꯀꯥꯏꯗꯒꯤ ꯅꯨꯄꯤ ꯐꯖꯕ ꯀꯣꯏ ꯐꯪꯗꯣꯏꯅꯣ
ꯑꯗꯣ ꯍꯥꯏꯔꯤꯅꯦꯕ ꯑꯗꯨꯝ ꯍꯦꯛ ꯇꯣꯛꯅꯈ꯭ꯔꯗꯤ ꯃꯤꯅ ꯍꯥꯟꯅ ꯏꯁ ꯀꯗꯥꯢ ꯅꯨꯄꯤ ꯅꯨꯄꯥ ꯐꯖꯕꯅꯣ ꯊꯤ ꯊꯤꯌꯦ ꯀꯥꯏꯅ ꯍꯥꯏꯔꯅꯤꯕ ꯅꯣꯏ ꯅꯨꯄꯥꯁꯤꯡꯁꯨ ꯀꯗ꯭ꯔ ꯑꯃꯗꯤ ꯍꯩꯒ꯭ꯔꯕ
ꯅꯨꯄꯥꯗꯨꯅ ꯁꯤ ꯈꯪꯕ꯭ꯔꯥ
ꯐꯖꯔꯗꯤ ꯑꯗꯨꯝ ꯍꯣꯏ ꯑꯗꯨꯝ ꯐꯖꯕꯅꯦ ꯈꯣꯠꯅꯦ ꯍꯥꯏꯔ ꯌꯥꯔꯦ
ꯌꯦꯡꯉꯣ ꯊꯥꯈ꯭ꯔꯕꯅꯦ
ꯍꯣꯔꯦꯟ ꯌꯦꯡꯒꯦ ꯍꯩ
ꯀꯥꯎꯊꯣꯛꯎꯔꯦꯅꯦꯍꯦ ꯅꯪꯕꯣ
ꯑꯦ ꯑꯁꯦꯡꯅ ꯍꯥꯏꯕꯤꯒꯦ ꯑꯩꯒꯤ ꯄꯨꯟꯁꯤꯗ ꯑꯅꯤ ꯈꯛꯇꯅꯦ ꯀꯣꯏꯅꯔꯛꯄ ꯈꯪꯅꯔꯛꯄ
ꯎꯝ
ꯑꯩꯒꯤ ꯍꯥꯏ ꯁ꯭ꯀꯨꯜ ꯃꯇꯝꯗ ꯑꯃ ꯀ꯭ꯂꯥꯁ ꯑꯩꯠ ꯀꯥꯔꯤꯉꯩꯗꯒꯤ ꯃꯥ ꯈꯪꯅꯔꯛꯑꯦ
ꯑꯗꯣ ꯅꯨꯄꯤꯗꯨꯅꯁꯨ ꯑꯩꯉꯣꯟꯗ ꯄ꯭ꯔꯄꯣꯁ ꯇꯧꯔꯛꯄꯅꯦ ꯑꯩꯅ ꯀꯦꯔꯂꯥꯗ ꯂꯩꯔꯤꯉꯩꯗ ꯑꯗꯨꯁꯨ
ꯎꯝ
ꯃꯥꯁꯦ ꯑꯩꯁꯦ ꯈꯪꯒꯨꯝ ꯇꯧꯋꯦ ꯍꯥꯏꯕꯀꯣ ꯏꯟꯁꯇꯥꯒ꯭ꯔꯥꯝꯗ ꯑꯩ ꯑꯗꯨ ꯃꯇꯨꯡ ꯑꯗꯨ ꯃꯇꯨꯡꯗꯒꯤ ꯅꯨꯄꯤ ꯈꯨꯗꯤꯡꯃꯛ ꯁꯨꯝꯃꯥꯏ ꯇꯧꯕ ꯑꯣꯏꯕ ꯖꯥꯠꯅꯤꯀꯣꯅ ꯈꯜꯂꯒ ꯂꯩꯔꯝꯅꯦ
ꯎꯝ
ꯅꯨꯄꯤ ꯂꯣꯏꯅꯃꯛ ꯑꯩꯅ ꯈꯜꯂꯒ ꯂꯩꯔꯝꯅꯦ
ꯌꯥꯔꯦ ꯏꯕꯨꯡꯉꫭ
ꯎꯝ
ꯑꯗꯨꯒꯨꯝꯕ ꯋꯥꯈꯟꯗ ꯂꯩ
ꯑꯩꯁꯨꯅꯤ ꯅꯨꯄꯥ ꯄꯥꯛ ꯀꯣꯏꯗꯦꯗ ꯄ꯭ꯔꯄꯣꯁ ꯇꯧꯔꯛꯄꯗꯤ ꯄ꯭ꯔꯄꯣꯁ ꯇꯧꯔꯛꯄꯗꯤ ꯌꯥꯝ ꯗꯨꯝ ꯂꯩꯗꯤ ꯂꯩ ꯑꯗꯣ ꯌꯥꯕꯤꯕ ꯂꯩꯇꯦꯅꯦ
ꯑꯃꯗꯤ ꯌꯥꯎꯔꯝꯒꯅꯤꯗ
ꯌꯥꯎꯋꯦ
ꯑꯗꯨꯅꯦ ꯑꯃꯈꯛꯇ ꯑꯣꯏꯔꯝꯃꯣꯏ ꯑꯗꯨꯁꯨ
ꯑꯃ ꯈꯛꯇ ꯑꯣꯏꯔꯦ ꯑꯩꯅ ꯀꯨꯏ ꯀꯨꯏꯅ ꯅꯨꯡꯁꯤꯅꯕ ꯅꯨꯡꯁꯤꯅꯗꯕ ꯃꯆꯤꯡ ꯀꯥꯔꯦ ꯇꯣꯛꯅꯔꯁꯦ ꯆꯠ
ꯑꯩꯉꯣꯟꯗꯗꯤ ꯑꯗꯨꯃꯥꯏꯟ ꯇꯧꯔꯨ ꯇꯧꯅꯨꯍꯦ
ꯑꯥꯏ
ꯅꯅꯥꯗꯨ ꯄꯥꯏꯔꯒ ꯐꯨꯔꯛꯇꯣꯏꯅꯦ ꯌꯩꯗꯣꯏꯅꯦ ꯑꯩꯗꯤ ꯉꯝꯃꯣꯏ ꯍꯥꯏꯟ ꯈꯜꯂꯤꯔꯣ
ꯍꯥꯏꯗꯤ
ꯎꯝ
ꯋꯥꯈꯟꯖꯦ
ꯊꯝꯃꫭꯏꯗꯤ ꯑꯣꯟꯊꯣꯛꯅꯗꯤ ꯐꯖꯅꯗꯤ ꯀꯟꯕ ꯃꯥꯜꯂꯤꯅꯦ
ꯎꯝ
ꯑꯗꯨꯒꯨꯝꯕ ꯅꯨꯄꯤꯗꯨꯅꯤ ꯄꯠ ꯆꯥꯅ ꯑꯗꯨꯒꯨꯝꯕꯗꯨꯅꯦ ꯖꯅꯀꯣ ꯃꯈꯨꯠꯇꫭ ꯄꯥꯏꯔꯒ ꯌꯩꯕꯤꯗꯣꯏꯁꯦ ꯑꯁꯦꯡꯕꯅꯤ ꯀꯩꯅꯣ ꯏꯕꯥꯅꯤ ꯈꯛꯇ ꯀꯣꯜ ꯇꯧꯁꯦꯀꯣ
ꯎꯝ
ꯅꯨꯄꯥ ꯑꯇꯣꯞꯄ ꯀꯣꯜ ꯇꯧꯒꯅꯨꯀꯣ
ꯇꯧꯗꯦꯅꯦꯍ ꯉꯁꯥꯏ ꯅꯨꯄꯥ ꯑꯅꯤꯔꯣ ꯑꯃꯔ ꯑꯗꯨ ꯈꯛꯇ ꯇꯧꯕ
ꯎꯝ ꯑꯗꯨ ꯅꯨꯄꯥ ꯑꯇꯣꯞꯄꯗꯤ ꯇꯧꯔꯨꯅꯅꯨꯀꯣ